ꯍꯠ ꯇꯥꯢꯀꯣ
ꯎꯝ ꯑꯩ ꯈꯣꯟꯗꯤ ꯁꯦꯡꯕ꯭ꯔꯥ
ꯎꯝ ꯑꯩꯗꯤ ꯐꯖꯅ ꯇꯥꯕꯔꯥ
ꯐꯖꯅꯗꯤ ꯇꯥꯢ ꯇꯥꯏ ꯇꯥꯏ ꯍꯥꯢ ꯒꯦꯔꯥ ꯇꯥꯗꯦ ꯍꯥꯢꯁꯤꯔ
ꯌꯥꯝ ꯅꯨꯡꯉꯥꯢꯇ꯭ꯔꯕꯣ ꯅꯨꯡꯉꯥꯏꯇꯕ꯭ꯔꯕ ꯇꯥꯕ
ꯎꯝ ꯑꯗꯨꯝ ꯇꯥꯗꯤ ꯇꯥꯢꯕꯀꯣ ꯃꯔꯛ ꯃꯔꯛꯇ ꯍꯣꯢ ꯀꯩꯅꯣ ꯅꯪ ꯋꯥ ꯊꯨ ꯊꯨꯅ ꯉꯥꯡꯉꯛꯑꯗꯤ ꯇꯥꯕꯗꯣ ꯈꯔ ꯋꯥꯢꯕ ꯒ꯭ꯌꯥꯟ ꯇꯥꯅꯕ ꯇꯥꯕꯗꯕ ꯑ
ꯋꯥꯁꯨ ꯈꯔ ꯊꯨꯅ ꯉꯥꯡꯒꯟꯕꯅꯦ ꯑꯗꯨꯒꯤꯁꯨꯔ
ꯑꯗꯨꯗ ꯈꯣꯟ ꯍꯧꯖꯤꯛ ꯈ ꯁꯦꯡꯗꯕ ꯑꯗꯨꯒ ꯍꯥꯏꯔꯗꯤ
ꯑꯣ
ꯀꯩꯅꯣꯗꯤ ꯇꯧꯔꯦ ꯑꯗꯨ ꯌꯥꯏ ꯌꯥꯏꯗ
ꯍꯣ ꯑꯩ ꯇꯝ ꯇꯞꯅ ꯉꯥꯡꯉꯛꯀꯦꯁꯦ
ꯍꯣꯏꯗ ꯋꯥꯔꯤꯁꯨ ꯇꯞꯅ ꯇꯞ ꯑꯉꯥꯡꯗꯤ ꯈꯔ ꯁꯥꯡꯉꯦꯗꯅ
ꯑꯗꯨꯁ ꯆꯨꯝꯃꯦ ꯑꯗꯨꯁꯨ ꯆꯨꯝ
ꯎꯝ
ꯋꯥꯏꯍꯦ ꯀꯗꯣ ꯋꯥꯔꯁꯣ ꯍꯌꯦꯡ ꯂꯣꯏꯗꯣꯔꯔꯕꯅꯦ ꯈꯟꯕꯗ ꯏꯁꯥꯁꯦ ꯑꯦꯛꯁꯥꯏꯇꯦꯠ
ꯑ
ꯂꯣꯏꯁꯟꯅꯤꯡꯉꯤꯕ
ꯎꯝ ꯑꯗꯨꯃꯥꯏꯅ ꯇꯧꯕꯅꯤꯗ
ꯎꯝ
ꯅꯣ
ꯎꯝ
ꯇꯗ꯭ꯔꯣ ꯍꯧꯖꯤꯛ ꯀꯥꯟꯁꯦ
ꯁꯥꯏꯗ ꯑꯗꯨꯝ ꯑ ꯁꯥꯕꯅꯦ ꯑꯩꯈꯣꯏꯗꯤ ꯇꯤꯟꯒꯤ ꯌꯨꯝꯗ ꯂꯩꯕꯅꯤꯅꯀꯣ ꯍꯟꯗꯛꯁꯦ
ꯑꯗꯨ ꯑꯗꯨ ꯁꯥꯎꯕꯅꯤꯀꯣ ꯑꯗꯣ ꯑꯩꯈꯣꯏꯒꯤ ꯌꯨꯝꯗꯣ ꯑꯩꯈꯣꯏ ꯌꯨꯝꯗ ꯌꯨꯝꯗ ꯑꯒꯤꯗꯣ ꯑꯗꯨꯁꯨ ꯇꯤꯅꯦꯕꯣꯀꯣ
ꯑ
ꯍꯥꯕꯅꯦꯕ
ꯑꯥ ꯅꯨꯡꯗꯥꯡꯗꯗꯤ ꯑꯗꯨꯝ ꯅꯨꯡꯉꯥꯏ ꯏꯖꯦ ꯅꯨꯡꯁꯤꯠ ꯆꯪꯕꯅꯤꯅ
ꯇꯤꯟꯍꯥꯏꯁꯦ ꯋꯥꯜ ꯁꯨꯔ ꯑꯣ ꯑꯩꯈꯣꯏꯒꯤꯅ ꯑꯃꯨꯛ ꯂꯩꯕꯥꯛ ꯂꯩꯕꯥꯛꯀꯤ ꯎ ꯋꯥꯜꯗꯣ ꯐꯛꯂꯥꯡꯗꯣ ꯂꯩꯕꯥꯛꯀꯤꯗꯣ
ꯑꯗꯨꯗꯤ ꯀꯦꯡꯕꯅꯤꯗ
ꯍꯣꯏ ꯑꯗꯨ ꯍꯥꯏꯗꯤ ꯇꯤꯟꯅ ꯑꯗꯨꯝ ꯐꯛꯂꯥꯡ ꯑꯣꯏꯕꯗꯨꯗꯤ ꯑꯗꯨꯗꯒꯤꯗꯤ ꯏꯪꯉꯦ ꯅ ꯇꯤꯟꯅ ꯋꯥꯜꯁꯨ ꯑꯣꯏꯕꯗꯣ ꯊꯥꯕꯅꯦꯕ
ꯃꯥꯅꯦ ꯁꯥꯏꯌꯦ ꯑꯗ
ꯑꯗꯨꯗꯨꯝ ꯃꯊꯛꯇꯅꯦ ꯈꯔ ꯑꯗꯨꯝ ꯅꯨꯡꯁꯤꯠ ꯆꯪꯕꯝꯗꯣ ꯎꯝ
ꯃꯄꯥꯟ ꯊꯣꯛꯑꯒ ꯌꯥꯝ ꯏꯪꯕꯅꯤꯅꯦ ꯎꯝ
ꯑꯗꯣ ꯆꯤꯡ ꯃꯅꯥꯛꯇ ꯂꯩꯕꯅꯤꯅ ꯅꯨꯡꯁꯤꯠꯄꯨꯗꯤ ꯅꯨꯡꯉꯥꯏꯕ ꯑꯩꯈꯣꯏꯁꯦ
ꯎꯝ
ꯍꯧꯖꯤꯛ ꯆꯩꯔꯥꯎ ꯆꯤꯡꯗꯣ
ꯑꯥ
ꯇꯥꯕ꯭ꯔꯥ
ꯑ ꯇꯥꯏꯌꯦ ꯇꯥꯏꯌꯦ ꯇꯥꯒꯦꯔꯣ ꯎꯝ ꯎꯝ
ꯅꯨꯡꯁꯤꯠꯄꯨꯗꯤ ꯏꯪꯉꯦ
ꯀꯨꯏꯗꯅ ꯌꯥꯝ ꯀꯨꯏꯗꯅ ꯃꯃꯥꯡ ꯃꯃꯥꯡ ꯊꯥꯗ ꯆꯥꯕ ꯂꯥꯛꯑꯝꯃꯦ
ꯑ
ꯑꯗꯨꯒꯤꯖꯨ ꯅꯣꯛꯅꯤꯡꯕ ꯋꯥꯔꯤ ꯑꯃ ꯂꯩꯔꯦ ꯑꯩꯈꯣꯏꯖꯦ ꯀꯂ꯭ꯥꯁ ꯇꯧꯕꯅꯦꯕꯀꯣ ꯀꯨꯏꯔꯒꯦꯕꯀꯣ ꯑꯗꯨꯒꯅꯦ ꯑꯗꯨꯝ ꯁꯪꯗꯕꯒꯤ ꯑꯗꯨꯝ ꯑꯩ ꯑꯃꯨꯛ ꯁꯪꯅꯕ ꯑꯗꯩ ꯏꯃꯥꯟꯅꯕꯤ ꯑꯃꯨꯛ ꯁꯪꯅꯕ ꯇꯧꯕꯒꯤ ꯑꯩꯈꯣꯏꯁꯦ ꯆꯠꯄꯁꯦ ꯑꯗꯨꯝ ꯌꯥꯗꯕ ꯍꯥꯏꯇꯥꯔꯦ ꯑꯗꯨꯒ ꯅꯨꯃꯤꯠꯁꯦ ꯑꯩꯖꯦ ꯇꯨꯝꯕ ꯌꯥꯗꯕꯅꯦꯕ ꯍꯌꯦꯡ ꯆꯤꯡ ꯀꯥꯗꯣꯏꯅꯦ ꯍꯥꯏꯕ ꯅꯨꯃꯤꯠꯇꯣ ꯉꯁꯤꯗꯩ ꯇꯨꯝꯕ ꯌꯥꯗ꯭ꯔꯕ ꯑꯩꯁꯦ ꯑꯗꯨꯒ ꯄꯨꯡ ꯑꯅꯤ ꯑꯅꯤ ꯐꯥꯔꯝꯃꯣꯏ ꯄꯨꯡ ꯑ ꯑꯃ ꯃꯈꯥꯏ ꯈꯔ ꯍꯦꯟꯕ ꯄꯨꯡ ꯑꯅꯤꯗꯤ ꯐꯥꯗꯦꯕꯀꯣ ꯑꯗꯨꯈꯛ ꯇꯨꯝꯃꯒ ꯑꯩꯁ ꯆꯤꯡꯀꯥꯕꯅꯤꯀꯣ ꯑ ꯀꯅꯥꯅ ꯕꯥꯃꯣꯏ ꯍꯣꯏꯗꯤ ꯉꯝꯃꯣꯏꯀꯣ
ꯑ
ꯃꯥꯥ ꯑꯩ ꯑꯗꯨ ꯅꯨꯃꯤꯠꯇꯨ ꯈꯨꯋꯥ ꯑꯃꯅꯦ ꯑꯩ ꯁꯤꯒꯦ ꯇꯧꯔꯦꯀꯣ
ꯑ
ꯑꯗꯣ ꯑꯩꯅ ꯀꯟꯃꯟꯕꯩ ꯀꯥꯔꯕꯅꯦꯍꯦ
ꯍꯨꯝꯍꯨꯝ
ꯑꯗꯨꯅꯦ ꯀꯩꯅꯣ ꯇꯧꯋꯦꯕ ꯑꯃꯨꯛ ꯑꯗꯨꯒꯤ ꯃꯇꯝꯗꯣ ꯑꯗꯨ ꯅꯨꯃꯤꯠꯇꯨ ꯈꯇꯪ ꯇꯨꯝꯗꯕ ꯑꯣꯏꯔꯗꯤ ꯃꯨꯛ ꯐꯩꯌꯦꯕꯀꯣ ꯑꯗꯨ ꯅꯠꯇꯕ ꯑꯗꯨꯒꯤ ꯃꯃꯥꯡ ꯃꯃꯥꯡꯗꯖꯨ ꯈꯔ ꯑꯗꯨꯝ ꯍꯥꯏꯗꯤ ꯁꯤꯒꯤ ꯔꯦꯁꯟ ꯄ꯭ꯂꯥꯟꯁꯤꯗꯩꯒꯤ ꯈꯨꯅꯨ ꯃꯌꯥꯝ ꯑꯗꯒꯤ ꯏꯟꯇ꯭ꯔꯟꯒꯤ ꯃꯌꯥꯝ ꯇꯧꯕꯗꯒꯤ ꯑꯍꯤꯡꯁꯦ ꯐꯖꯅ ꯇꯨꯝꯗ꯭ꯔꯦꯕ ꯑꯗꯨꯒ ꯅꯨꯡꯊꯤꯟꯜꯒꯨꯝꯕꯗ ꯄꯣꯊꯥꯕ ꯐꯪꯍꯧꯗꯕꯗꯣ ꯑꯗꯨꯒꯤ ꯏꯁꯥꯗ ꯑꯁ ꯀꯨꯝꯃꯛꯄꯗꯗꯤ ꯈꯔ ꯐꯩꯌꯦ ꯀꯥꯕꯗꯗꯤ ꯑꯩ ꯄꯣꯊꯥꯔꯕꯅꯦ
ꯀꯩ ꯀꯥꯕꯗꯣ ꯈꯔ ꯀꯟꯅ ꯀꯥꯔꯗꯤ ꯀꯨꯝꯕꯗꯨꯁꯨ ꯅꯤꯛꯄꯅꯦ ꯌꯥꯝꯅ
ꯈꯣꯡꯗꯦ
ꯍꯣꯏ ꯍꯣꯏ ꯑꯗꯣ ꯃꯤꯠ ꯑꯗꯣ ꯇꯨꯝꯍꯧꯗ꯭ꯔꯁꯨ ꯅꯤꯛꯄꯃꯛꯇꯤ ꯅꯤꯛꯍꯧꯗ꯭ꯔꯦꯀꯣ ꯑꯗꯨꯒ ꯋꯥꯃꯟꯕꯒꯤꯅꯦ ꯀꯩꯅꯣ ꯇꯧꯔꯤꯅꯦ ꯍꯥꯏꯕ ꯄꯣꯠꯊꯥꯔꯤꯅꯦ ꯍꯥꯏꯕ ꯃꯔꯛꯇ ꯄꯣꯊꯥꯔ ꯄꯣꯊꯥꯔ ꯀꯥꯔꯕꯅꯦ ꯑꯦ ꯍꯦꯛꯇ ꯅꯣꯛꯑꯕꯅꯦ ꯑꯩꯈꯣꯏꯁꯦ ꯇꯧꯔꯤꯁꯦ
ꯑꯣ
ꯑꯃꯥꯏꯅ ꯀꯨꯝꯗꯅꯕꯨꯗꯤ ꯀꯥꯍꯧꯋꯦ
ꯎꯝ
ꯑꯗꯣ ꯑꯩꯈꯣꯏꯖꯦ ꯎꯝ ꯍꯣ
ꯋꯥꯔꯛ ꯑꯥꯎꯠꯀꯤ ꯑꯣꯏꯅ ꯆꯦꯜꯂꯗꯤꯀꯣ
ꯎꯝ
ꯑꯗꯨꯝ ꯇꯧꯕꯅꯤ ꯑꯩ ꯍꯧꯖꯤꯛ ꯍꯥꯏꯕꯗ ꯅꯤꯛꯄꯗꯣ ꯂꯦꯞꯇꯕꯤ ꯑꯗꯨꯝ ꯆꯦꯜꯂꯦ ꯆꯦꯜꯂꯗꯤ ꯅꯤꯛꯄꯅꯦ ꯀꯃꯛꯄꯗ ꯈꯣꯡꯗꯣ
ꯎꯝ
ꯌꯥꯝꯅ ꯋꯥꯕꯗꯤ ꯅꯠꯇꯕ ꯑꯗꯣ ꯌꯥꯝꯅ ꯅꯨꯡꯉꯥꯏꯇꯕ ꯍꯥꯏꯇꯥꯔꯦ ꯑꯟꯀꯝꯐꯣꯔꯇꯦꯕꯜ ꯑꯣꯏꯕꯗꯣ
ꯍꯣꯏ ꯍꯣꯏ ꯍꯣꯏ
ꯑꯗꯨꯃꯥꯏꯅ ꯇꯧꯕꯅꯦ
ꯑꯧ
ꯆꯦꯟꯕꯗꯤ ꯑꯗꯨꯝ ꯇꯣꯏꯅ ꯆꯦꯜꯂꯦꯕ ꯑꯗꯨꯗ
ꯑꯣ
ꯍꯧꯔꯛꯄꯗꯒꯤ ꯃꯇꯣꯟ ꯐꯥꯎꯕ
ꯁꯟꯗꯦꯁꯨ ꯑꯣꯏꯕꯒꯤꯅꯦ ꯃꯤꯗꯣ ꯍꯧꯖꯤꯛꯇꯁꯤ ꯑꯃꯨꯛ ꯆꯤꯡ ꯀꯥꯕ ꯐꯅꯌꯥꯝꯅꯁꯨ ꯆꯠꯅꯩꯗꯅ
ꯑꯥ
ꯃꯤꯁꯦ ꯈꯨꯌꯥꯝ ꯑꯃꯅꯦ ꯍꯥꯏꯕ ꯅꯨꯄꯤ ꯑꯃꯁꯨ ꯊꯤꯅꯩꯌꯦꯕꯀꯣ
ꯑꯥ
ꯃꯥꯗꯤ ꯀꯥꯏꯗꯩꯅꯣ ꯈꯪꯗꯦ ꯆꯩ ꯑꯃꯁꯨ ꯄꯥꯏꯔꯕꯅ ꯍꯥꯏꯁꯦ ꯈꯪꯕ꯭ꯔꯥ ꯃꯥꯗꯤ ꯆꯩ ꯑꯃꯁꯨ ꯄꯥꯏꯔꯝꯅꯦ ꯑꯗꯣ ꯑꯩꯅ ꯄꯍꯥꯏꯍꯥꯏꯖꯦ ꯁꯤꯗꯩꯗꯤ ꯃꯥꯅꯦ ꯍꯦꯜꯂꯦ ꯃꯔꯛꯇ ꯄꯣꯊꯥꯏ ꯍꯥꯏꯕ ꯃꯥꯏꯗꯤ ꯄꯣꯊꯥ ꯄꯣꯊꯥꯔ ꯑꯗꯨꯝ ꯌꯧꯔꯕꯅꯦ ꯃꯒ ꯂꯥꯛꯃꯤꯟꯅꯕ ꯀꯥꯡꯕꯨꯗꯣ ꯑꯥ ꯌꯧꯒ꯭ꯔꯤꯅꯦ ꯑꯗꯨꯝ ꯃꯥ ꯇꯝ ꯇꯝꯅ ꯆꯩꯗꯣ ꯇꯧꯔꯒ ꯑꯗꯨꯝ ꯆꯩꯁꯨ ꯑꯣꯏꯔꯒ ꯑꯗꯨꯝ ꯇꯥꯔꯛ ꯍꯧꯔꯕꯅꯦ ꯑꯩꯈꯣꯏꯁꯦ ꯌꯦꯡꯅꯔꯒ ꯅꯣꯛꯁꯨ ꯅꯣꯛ ꯑꯕꯅꯦ ꯋꯥꯁꯨ ꯋꯥꯕ ꯑꯗꯨꯒ ꯃꯤ ꯃꯃꯥꯡꯗ ꯄꯣꯊꯥꯕꯗꯨꯁꯨ ꯏꯀꯥꯏꯕ
ꯑꯥ ꯑꯥ
ꯍꯥꯏꯗꯤ ꯑꯩꯅ ꯑꯍꯤꯡꯗꯨꯃꯛꯇꯦ ꯍꯥꯏꯕꯗꯨꯗꯤ ꯃꯤ ꯈꯪꯗꯦꯗꯅ
ꯑꯥ
ꯑꯗꯨꯒꯤ ꯌꯥꯝꯅꯨ ꯃꯥꯟꯈꯤꯕꯗꯤ ꯀꯩ ꯍꯥꯏꯗꯕꯗ
ꯎꯝ ꯀꯩꯅꯣ ꯆꯩꯔꯥꯎꯕꯗꯅꯤꯀꯣ ꯆꯤꯡ ꯀꯥꯕꯗ
ꯑꯗꯦ ꯌꯥꯎ
ꯆꯗꯣ ꯍꯧꯖꯤꯛ ꯂꯥꯏ ꯈꯨꯔꯨꯝꯐꯝ ꯑꯃ ꯂꯩꯕꯗꯣ ꯁꯤꯡꯗ ꯑꯗꯨꯗ ꯂꯩꯒꯨꯝꯕ ꯀꯠꯄ꯭ꯔꯕ ꯀꯃꯥꯏꯅ ꯇꯧꯕꯅꯣ ꯑꯗꯨꯗ ꯀꯥꯕꯤꯗꯣ
ꯀꯠꯅꯕꯅꯦꯕꯀꯣ ꯑꯗꯣ ꯑꯩꯁꯦ ꯑꯩꯈꯣꯏ ꯑꯩꯅ ꯄꯤꯛꯏꯀꯥꯟꯗ ꯑꯩꯈꯣꯏ ꯄꯤꯛꯏꯀꯥꯟꯗꯗꯣ ꯑꯩꯈꯣꯏꯒꯤ ꯆꯖꯕ ꯁꯟꯇ ꯏ ꯍꯣꯏ ꯌꯦꯅꯦ ꯆꯤꯡ ꯃꯆꯥꯥ ꯑꯃ ꯂꯩꯕꯀꯣ ꯁꯤꯗ ꯀꯥꯏꯕ ꯑꯩꯈꯣꯏꯁ ꯍꯧꯈꯣꯏꯒꯤ ꯆꯤꯡ ꯆꯥꯕꯗ ꯑꯗꯨꯒ ꯑꯩꯈꯣꯏꯒꯤ ꯊꯪꯅꯕ ꯈꯨꯟꯒ ꯑꯩꯈꯣꯏꯒ ꯆꯤꯡꯁꯦ ꯃꯨꯟꯅꯕꯅꯦꯕ ꯑꯩꯈꯣꯏ ꯈꯨꯟꯅꯤꯗꯅ ꯑꯗꯨ ꯃꯤꯅ ꯑꯣꯏꯒꯦꯔꯨꯕ ꯆꯤꯡꯗꯣ ꯑꯗꯨꯗꯒꯤ ꯑꯗꯨ ꯍꯥꯏꯗꯤ ꯌꯥꯝ ꯄꯤꯛꯏꯉꯩ ꯀꯥꯒꯤꯕꯗꯒꯤ ꯍꯦꯟꯅ ꯀꯥꯈ꯭ꯔꯦꯕ ꯑꯗꯒꯤ ꯍꯧꯖꯤꯛꯀꯥꯟꯁꯦ ꯑꯇꯣꯞꯄ ꯃꯐꯝ ꯑꯗꯨꯝ ꯄꯥꯡꯝ ꯄꯥꯗꯁꯨ ꯑꯣꯏꯗ꯭ꯔꯦꯕ ꯑꯗꯨꯝ ꯑꯗꯨꯝ ꯍꯥꯏꯗꯤ ꯂꯥꯏꯕꯨꯗꯤ ꯈꯨꯣꯏꯔꯨꯝꯅꯕꯅꯦ ꯃꯊꯛꯇ ꯀꯥꯈꯠꯂꯒ ꯂꯩꯒꯨꯝꯕꯖꯨ ꯑꯗꯨꯝ ꯄꯨꯅꯕꯅꯦꯕ ꯍꯥꯏꯗꯤ ꯑꯣꯐꯔꯔꯤꯡꯒꯤ ꯑꯣꯏꯅ ꯀꯣ
ꯑꯥ
ꯃꯤꯅ ꯑꯣꯏꯈ꯭ꯔꯦꯗꯅ ꯆꯤꯡꯗꯣ ꯃꯨꯟꯅꯔꯤꯅꯦ ꯈꯅꯔꯦꯅ ꯒꯥꯎ ꯍ ꯐꯪꯅꯕ ꯐꯪꯒꯖꯥꯖꯥꯄ ꯇꯧꯋꯦ
ꯑ
ꯌꯥ ꯀꯦ
ꯉ
ꯑ
ꯄꯨꯡꯔꯨꯕ ꯅꯪ ꯍꯥꯏꯔꯤꯗ
ꯅꯠꯇꯦ ꯍꯥꯏꯗꯤ ꯍꯧꯖꯤꯛꯀꯤ ꯆꯤꯡ ꯃꯨꯟꯅꯕꯗꯣ ꯑꯩꯈꯣꯏ ꯁꯪꯅꯕ ꯍꯨꯟꯕ
ꯑꯥ
ꯑꯗꯨ ꯃꯇꯝꯗ ꯃꯤꯅ ꯃꯤꯅ ꯑꯣꯏꯈ꯭ꯔꯦꯗꯅ ꯆꯤꯡꯗꯣ
ꯑꯣ
ꯃꯤꯅ ꯑꯣꯏꯈꯤꯕꯗꯒꯤꯗꯤ ꯑꯩꯈꯣꯏ ꯇꯥꯗ꯭ꯔꯦꯕ
ꯑꯣ
ꯃꯨꯟꯅꯕꯗ ꯃꯤꯅ ꯑꯣꯏꯔꯦ ꯉꯝꯗ꯭ꯔꯦ ꯑꯗꯨꯒ ꯑꯩꯈꯣꯏꯗꯣ ꯑꯗꯨꯝ ꯀꯥꯈꯤꯁꯦ ꯑꯗꯨꯗꯒꯤ ꯀꯔꯥꯎꯕ ꯒꯤ ꯇꯗ ꯐꯪꯈꯤꯗꯦꯕ
ꯍ ꯍ
ꯔ ꯀꯥꯅ
ꯀꯩꯅꯣꯗꯗꯤ ꯆꯩꯔꯥꯎꯕꯗꯗꯤ ꯊꯕꯜ ꯆꯣꯡꯗꯦꯀꯣ
ꯑ ꯍꯧꯖꯤꯛꯀꯥꯟꯗꯤꯅꯦ ꯑꯗꯨꯗ ꯆꯣꯡꯕꯒꯤ ꯈꯪ ꯈꯔ ꯇꯥꯎꯔꯤꯦ ꯑꯗꯨ ꯃ ꯅꯁꯅ ꯍꯧꯖꯗ ꯎꯊꯔ ꯎꯔ ꯅ
ꯑꯣ
ꯨꯝꯕ ꯍꯧꯔꯛꯄꯗꯒꯤ ꯑꯗꯨꯗꯤ ꯑꯗꯨꯗꯤ ꯅꯠꯇꯦꯕꯀꯣ
ꯇꯦꯕꯜ ꯆꯣꯡꯕ ꯌꯥꯝ ꯌꯥꯎꯕ꯭ꯔꯥ ꯅꯪꯁꯨ
ꯎꯝ ꯎꯝ ꯍꯗ ꯌꯥꯋꯥ
ꯌꯥꯎꯗ ꯌꯥꯕ
ꯌꯥꯍꯣꯏꯁꯦ ꯂꯔ ꯔꯥꯟ ꯎ ꯀ ꯀꯔ ꯀꯔ ꯑꯗꯨꯝ ꯆꯨꯝꯅꯗꯒꯤ ꯈꯣꯡ ꯅꯥꯝꯃꯅ ꯌꯥꯝ ꯑꯗꯨꯝ ꯍꯥꯏꯗꯤ ꯑꯍꯟꯒꯩꯅꯁꯨ ꯇꯣꯡꯅꯕꯗꯣ
ꯑꯥ
ꯑꯗꯨꯗꯤ ꯑꯗꯨꯗꯩ ꯍꯩꯒꯤꯕꯀꯣ
ꯑꯥ
ꯌꯥꯝ ꯄꯤꯛꯏꯉꯩꯗꯗꯤ ꯈꯪꯗꯦ ꯑꯉꯥꯡꯅꯤꯅ ꯑꯗꯨꯝ ꯌꯥꯎꯔꯝꯅꯤꯗꯥ ꯍꯩꯔꯁꯨ ꯍꯩꯁꯨ ꯑꯗꯨꯝ ꯊꯕꯜ ꯆꯣꯡꯉꯤꯅꯤ ꯀꯥꯏꯅ ꯂꯩꯀꯥꯏꯗ
ꯎꯝ
ꯑꯗꯣ ꯑꯗꯨꯝ ꯆꯥꯔꯀꯥꯟꯅꯅꯦ ꯑꯩ ꯇꯦꯟ ꯂ ꯑꯣꯏꯒꯦꯗꯥ ꯑꯗꯨꯒꯤ ꯃꯊꯪꯗ ꯑꯃꯨꯛ ꯆꯣꯡꯉꯦ ꯑꯗꯨꯒ ꯇꯨꯋꯦꯜ ꯂ ꯑꯃꯨꯛ ꯆꯣꯡꯉꯦ ꯑꯗꯨꯩ ꯐ ꯆꯣꯡ ꯆꯣꯡꯗ꯭ꯔꯦ ꯋ ꯁꯤꯒꯤ ꯍꯟꯗꯛꯁꯤ ꯀꯩꯅꯣ ꯕꯤꯌꯦ ꯇꯧꯕ ꯍꯧꯔꯛ
ꯑꯣ
ꯑꯗꯨꯗ ꯆꯣꯡꯉꯦ ꯑꯗꯩ ꯍꯦꯟꯅ ꯆꯣꯡ
ꯑꯣ
ꯅꯁꯨ ꯇꯂꯤꯂꯣ ꯅ ꯑꯗꯨ ꯆꯗꯤ ꯑꯗꯨ ꯑꯗꯨꯝ ꯍꯩꯔꯣꯏꯗꯕ ꯀꯥꯏꯗꯣꯏ ꯑꯗꯨꯐꯥꯎꯗ ꯇ꯭ꯔꯦꯗꯤꯁꯟꯜ ꯁꯦꯠꯂꯁꯨꯅꯦ ꯌꯥꯝ ꯁꯁꯇꯥ ꯇꯧꯔ ꯆꯣꯡꯗ꯭ꯔꯁꯨ ꯑꯗꯨꯝ ꯁꯪꯁꯥ ꯇꯧꯔ ꯆꯣꯡꯗ꯭ꯔꯤꯀꯥꯎꯁꯨ ꯑꯗꯨꯝ ꯂꯩꯅꯦꯕ ꯍꯩꯡꯁꯦꯅꯤꯀꯣ ꯆꯣꯡꯉꯦ ꯑꯗꯨꯅ ꯊꯣꯛꯂꯛꯏꯁꯦ
ꯑ
ꯊꯪꯕꯅꯦ ꯇꯦ ꯑꯣꯏꯣꯏꯗꯦ ꯄ ꯄꯥꯝꯃꯦꯕ ꯑꯗꯨꯒꯅ ꯍꯦꯛ ꯍꯩꯇꯕ ꯑꯗꯨꯝ ꯆꯣꯡꯝꯕꯤꯗꯅꯦ ꯍꯂ ꯊꯑꯣꯏꯗꯤ ꯇꯝꯃꯒꯕꯨꯗꯤ ꯀꯩꯗꯧ ꯍꯥꯏꯩꯔꯣꯏꯗꯗꯤ
ꯍꯣꯏꯗ ꯇꯝꯃꯗꯤ ꯍꯩꯅꯤꯗ
ꯑꯗꯨꯝ ꯆꯣꯡꯈꯤꯗꯕ ꯑꯩꯅꯦ
ꯑꯩꯈꯣꯏ ꯏꯃꯥꯟꯅꯕ ꯈꯣꯏꯒꯁꯨ ꯑꯗꯨꯝ ꯆꯠꯄꯅꯦꯕꯀꯣ ꯆꯣꯡꯕꯗ ꯌꯦꯡꯁꯤꯅ ꯑꯗ ꯃꯣꯏꯗꯤ ꯑꯗꯨꯝ ꯆꯣꯡꯉꯦ ꯑꯩꯗꯤ ꯆꯣꯡꯗꯦ
ꯊꯩꯗꯕ
ꯍꯩꯇꯦ ꯍꯩꯁꯨ ꯍꯩꯇꯕ ꯍꯣꯏ ꯍꯩꯔꯣꯏꯕ
ꯐꯣꯟꯁꯨ ꯇꯧꯒꯤꯗꯦꯕ ꯇꯧꯗꯦ ꯎꯝ
ꯍꯥꯥ
ꯗꯨꯝ ꯆꯣꯡꯁꯨ ꯆꯣꯡꯒꯤꯗꯕꯩꯅꯦ ꯍꯩꯁꯦ
ꯑꯥ